ꯎꯝ ꯇꯥꯏ ꯅꯨꯡꯉꯥꯏꯔꯤꯌꯦ ꯅꯨꯡꯉꯥꯏꯔꯤꯌꯦ ꯅꯨꯡꯉꯥꯏꯕꯤꯌꯦ ꯅꯪꯒꯤ ꯅꯪꯒꯤꯁꯦ ꯌꯥꯝ ꯍꯦꯟꯖꯤꯟꯕ ꯃꯥꯜꯂꯦꯀꯣ
ꯌꯥꯝ
ꯍꯤꯗꯥꯛ ꯆꯥꯋꯣꯗꯅ ꯎꯝ ꯗꯨꯑꯥꯏꯔꯗꯤ ꯊꯨꯅ ꯐꯥꯔꯅꯤꯗ
ꯑ
ꯀꯩ ꯃꯊꯦꯜ ꯆꯥꯔꯤꯒꯦ ꯅꯪꯗꯤ
ꯑꯁ ꯍꯋꯥꯏ ꯆꯝꯐꯨꯠꯅꯤꯗꯗꯥ
ꯅꯥꯕꯒꯤ ꯆꯝꯐꯨꯠ
ꯑ ꯅꯪꯕꯤ
ꯑꯩꯈꯣꯏꯗꯤ ꯑꯦꯟꯁꯥꯡ ꯊꯣꯡꯗ꯭ꯗ ꯕꯣꯔꯥꯒ ꯁꯤꯡꯖꯨ ꯑꯗꯨꯒ ꯑꯗꯨꯝ ꯆꯥꯔꯦ ꯆꯥꯛꯀ
ꯎ ꯑ ꯑꯩꯁꯨ ꯅꯨꯡꯊꯤ ꯁꯤꯡꯁꯨ ꯆꯥꯏꯌꯦ ꯂꯐꯨꯒꯤꯗꯣ
ꯑꯣ ꯍꯥꯎꯕꯅꯦ ꯑꯗꯣ
ꯑꯁ ꯍꯥꯎꯋꯦ ꯑꯗꯨꯕꯨ ꯃꯣꯏꯅ ꯃꯣꯔꯣꯛ ꯁꯥꯃꯟꯕꯒꯤ ꯑꯩ ꯀꯌꯥ ꯆꯥꯕ ꯉꯝꯗ꯭ꯔꯦꯗ
ꯑꯣ ꯑꯁ ꯑꯩꯁꯨ ꯃꯣꯔꯣꯛ ꯌꯥꯝ ꯁꯥꯕꯗꯤꯀꯣ ꯆꯥꯕ ꯉꯝꯗꯦ
ꯆꯥꯔꯤ ꯑꯗꯨꯝ ꯄꯨꯛ ꯅꯥꯔꯒꯦ ꯇꯧꯕꯅꯦꯕ
ꯃꯣꯔꯣꯛꯗꯤ ꯑꯐꯕ ꯂꯩꯇꯦꯗꯀꯣ ꯃꯣꯔꯣꯒꯤ ꯀꯥꯟꯅꯕ ꯂꯩꯇꯦꯗꯀꯣ
ꯑꯗꯨꯝ ꯌꯦꯛ ꯈꯔꯅ ꯍꯥꯏꯕꯗꯤꯀꯣ ꯎꯝ ꯃꯣꯔꯣꯛ ꯎ ꯁꯨꯝ ꯆꯥ ꯆꯥꯗꯕ ꯃꯤꯗꯤ ꯃꯄꯥꯡꯒꯜ ꯂꯩꯇꯦ ꯍꯥꯏꯅꯁꯨ ꯍꯥꯏꯅꯩꯌꯦꯕ
ꯃꯆꯤꯟ ꯊꯤꯕꯅꯤ ꯃꯣꯔꯣꯛ ꯄꯪꯆꯥꯥ ꯆꯥꯔꯒ ꯇꯟꯕ ꯃꯤ ꯑꯣꯏ ꯏꯗꯤꯦꯕ ꯑꯗꯨ ꯑꯣꯄꯪꯜꯣ ꯏꯂ ꯂꯩꯇ꯭ꯔꯦ
ꯑꯗ ꯃꯤꯅ ꯑꯗꯨꯝ ꯍꯥꯏꯅꯕ ꯈꯪꯗꯦ ꯃꯣꯔꯣꯛ ꯆꯥꯕꯈꯣꯏꯁꯦ ꯑꯁ ꯄꯨꯛꯒꯤ ꯕꯦꯔꯥ ꯌꯥꯝ ꯀꯥꯒꯜꯂꯦ ꯑꯩꯈꯣꯏꯁꯨ ꯃꯣꯔꯣꯛ ꯆꯥꯕꯗꯤ ꯂꯣꯏꯅ ꯇꯧꯕꯅꯦꯕ
ꯃꯣꯔꯣꯛ ꯃꯣꯔꯣꯛꯇꯤꯀꯣ ꯃꯤꯠꯁꯨ ꯁꯣꯛꯑꯦ ꯑꯩꯈꯣꯏ ꯃꯅꯨꯡꯒꯤꯁꯨ ꯁꯣꯛꯑꯦ ꯃꯣꯔꯣꯛꯒꯤ ꯑꯐꯕ ꯈꯪꯒꯦꯗ ꯑꯩꯗꯤ
ꯐꯤꯁꯦ ꯑꯃꯈꯛꯇꯗꯤ ꯂꯩꯔꯝꯕꯁꯨ ꯌꯥꯏ
ꯃ ꯔꯒ ꯀꯥꯟꯅ ꯑꯕ ꯈꯪꯗꯦꯕ
ꯄꯨꯔꯣꯛꯒꯤꯕꯨ ꯀꯥꯟꯅꯕꯗꯤ ꯂꯩꯔꯝꯂꯣꯏ ꯑꯩꯈꯣꯏ ꯆꯥꯕ ꯀꯥꯟꯗ ꯍꯥꯎꯕꯗꯣ
ꯎꯝ
ꯆꯥꯛ ꯆꯪꯕꯗꯣ ꯑꯗꯨ ꯈꯛꯇ ꯑꯣꯏꯔꯝꯅꯤ
ꯑꯕꯣ
ꯃꯣꯔꯣꯛ ꯌꯥꯎꯗ꯭ꯔꯗꯤ ꯆꯥꯛ ꯆꯪꯗ꯭ꯔꯕꯅꯦ ꯃꯤ ꯑꯌꯥꯝꯕꯁꯦ
ꯑꯩꯈꯣꯏꯁꯨ ꯇꯧꯕꯌꯦ
ꯃꯤ ꯑꯇꯣꯞꯄꯕꯨ ꯅꯤꯁꯥ ꯆꯥꯏꯌꯦ ꯈꯣꯠꯂꯦ ꯇꯣꯛꯄ ꯉꯝꯗꯦ ꯍꯥꯏꯕꯗꯣ ꯑꯩꯈꯣꯏꯁꯨ ꯃꯣꯔꯣꯛꯁꯦ ꯇꯣꯛ ꯉꯝꯗꯕꯒ ꯆꯞ ꯃꯥꯟꯅꯔꯝꯅꯤꯀꯣ
ꯃꯣꯔꯣꯛꯁꯨ ꯅꯤꯁꯥ ꯃꯈꯟ ꯑꯃꯅꯤꯀꯣ
ꯈ꯭ꯋꯥꯏꯗꯒꯤ ꯀꯔꯤ ꯍꯥꯏꯁꯤꯔꯥ ꯃꯌꯥꯛ ꯀꯟꯕ ꯍꯥꯏꯁꯤꯔꯥ ꯈ꯭ꯋꯥꯏꯗꯒꯤ ꯐꯠꯇꯕ ꯅꯤꯁꯥ ꯑꯃꯅꯤ
ꯑꯁꯦꯡꯕ ꯅꯪꯗꯤ ꯃꯣꯔꯣꯛ ꯆꯥꯕ ꯍꯩꯕ꯭ꯔꯣ
ꯑꯗꯣ ꯑꯗꯨꯝ ꯆꯥꯏꯌꯦ ꯑꯗꯣ ꯌꯥꯝ ꯆꯥꯗꯦꯗ ꯃꯔꯣꯛ ꯑꯗꯨꯝ ꯆꯥꯔꯤꯗ ꯄꯨꯛ ꯅꯥꯕꯅꯤꯅꯀꯣ
ꯑꯈꯣꯏꯕꯨꯗꯤ ꯄꯨꯛ ꯀꯌꯥ ꯅꯥꯗꯦ ꯇꯣ ꯃꯥꯏꯗ ꯁꯣꯛꯄ ꯃꯤꯠ ꯁꯣꯛꯄꯗꯨ ꯐꯖꯅ ꯈꯪꯉꯦꯕ
ꯑꯩꯗꯤ ꯃꯤꯠ ꯅꯥꯕꯒꯤ ꯄꯥꯛ ꯇꯥꯗꯦꯗ
ꯃꯥꯏ ꯃꯥꯏꯁꯨ ꯂꯧꯈꯠꯅꯤꯉꯥꯏ ꯂꯩꯇ꯭ꯔꯦꯗ ꯌꯥꯗ꯭ꯔꯦ ꯃꯥꯏꯍꯤꯡ ꯀꯥꯔꯦ
ꯑꯗꯨꯗꯤ ꯃꯇꯝꯅꯁꯨꯀꯣ ꯎꯝ ꯑꯩꯗꯤ ꯃꯥꯏꯒꯨꯝꯕꯗꯤꯀꯣ ꯀꯩꯝꯇ ꯇꯧꯗꯦ ꯑꯗꯣ ꯄꯨꯛ ꯅꯨꯡꯉꯥꯏꯇꯕꯗꯨ ꯀꯣ
ꯎꯝ ꯑꯁ ꯑꯩꯈꯣꯏꯗꯤ ꯃꯥꯏꯗꯣ ꯌꯥꯗꯦ ꯇ꯭ꯔꯦ ꯁꯦꯝꯕꯗꯁꯨ ꯎꯄꯥꯏ ꯂꯩꯇ꯭ꯔꯦ
ꯀꯩꯅꯣ ꯇꯧꯕꯗꯨꯅ ꯍꯧꯖꯤꯛꯀꯥꯟ ꯑ ꯃꯤꯁꯤꯡꯅ ꯀꯔꯤ ꯀꯔꯤꯔꯥ ꯇꯩꯕꯗꯨꯒꯨꯝꯕꯗꯨꯁꯨ ꯇꯩꯌꯣꯅ
ꯑꯁ ꯑꯉꯥꯡ ꯆꯦꯟꯕꯒꯤ ꯑꯥ ꯄꯩꯔꯁꯨ ꯑꯉꯥꯡꯗꯨꯅ ꯃꯆꯤꯟꯗꯨꯅ ꯑꯗꯨꯝ ꯃꯥꯏ ꯅ ꯂꯥꯛꯄꯒꯤ ꯑꯩꯅ ꯀꯩꯅꯣꯝꯃ ꯇꯩꯅꯤꯡꯗꯧꯕꯀꯣ
ꯎꯝ ꯄꯨꯡ ꯑꯇꯨꯝꯕ ꯃꯇꯝꯗ ꯇꯩꯕꯒꯤꯁꯨ ꯑꯗꯨꯝ ꯂꯩꯌꯦꯅ ꯑꯗꯨꯅ ꯅꯨꯡꯗꯥꯡꯒꯤꯀꯣ ꯑꯗꯨꯒꯨꯝꯕꯗꯨꯁꯨ ꯑꯗꯨꯝ ꯁꯤꯖꯤꯟꯅꯧꯗꯅ ꯑꯗꯨꯒ ꯑ ꯀꯩꯅꯣꯁꯨ ꯇꯧꯑꯣ ꯄꯨꯛ ꯐꯥꯅꯕꯒꯤ ꯀꯣ ꯍꯧꯖꯤꯛꯀꯥꯟ ꯆꯤꯟꯖꯥꯛ ꯑꯐꯕ ꯑꯐꯕ ꯑꯗꯨꯝ ꯂꯩꯌꯦꯗꯅ ꯃꯣꯏ
ꯑ ꯍꯛꯆꯥꯡꯒꯤ ꯑꯗꯨꯝ ꯄꯨꯛꯒꯤ ꯐꯅꯕꯗꯨꯀꯣ ꯑꯗꯨꯒꯨꯝꯕꯗꯨ ꯆꯥꯎ ꯁꯣ ꯂꯩꯔꯒ ꯆꯥꯎ ꯍꯥꯏꯗꯤ ꯄꯨꯛꯗꯒꯤꯁꯨ ꯑꯗꯨꯝ ꯊꯣꯛꯄꯅꯤꯅꯀꯣ
ꯎꯝ
ꯄꯨꯛ ꯐꯥꯅꯕꯒꯤꯗꯨꯁꯨ ꯑꯗꯨꯝ ꯆꯥꯎ ꯑꯩꯗꯤ ꯃꯄꯥꯟꯗ ꯇꯩꯔꯒ ꯂꯩꯔꯁꯨ ꯃꯅꯨꯡꯗ ꯑꯗꯨꯝ ꯐꯒꯠꯇ꯭ꯔꯗꯤ ꯁꯦꯝꯕꯗꯁꯨ ꯑꯗꯨꯝ ꯋꯥꯏꯗꯅ
ꯎꯝ
ꯑꯩꯗꯤ ꯎꯝ ꯃꯥꯏꯒꯤꯗꯤ ꯎ ꯃꯣꯔꯣꯛ ꯆꯥꯕꯗꯣꯀꯣ ꯌꯥꯝ ꯀꯩꯅꯣ ꯇꯧꯕꯗꯤ ꯇꯧꯗꯦꯕ ꯑꯗꯨꯝ ꯄꯨꯛ ꯈꯔ ꯅꯥꯒꯟꯕꯀꯣ ꯑꯗꯨꯗꯒꯤ ꯆꯥꯗꯕ ꯑꯩꯗꯤ ꯁꯤ ꯃꯤꯅ ꯁꯤꯡꯖꯨ ꯆꯥꯏ ꯍꯥꯏꯔꯁꯨꯀꯣ ꯎ ꯑꯩꯗꯤ ꯃꯤ ꯃꯤ ꯑꯇꯣꯞꯄ ꯈꯣꯏꯗ ꯆꯥꯗꯦ ꯍꯥꯏꯗꯤ ꯃꯣꯏꯒꯤꯗꯤ ꯃꯣꯔꯣꯛ ꯌꯥꯝ ꯁꯥꯏꯑꯦꯕ ꯑꯩꯒꯤꯗꯤ ꯑꯩꯅ ꯆꯥꯕꯗꯨꯗꯤ ꯑꯗꯨꯝ ꯈꯤꯇꯪ ꯈꯛꯇ ꯍꯥꯞꯔꯒ ꯁꯥꯗꯕꯤꯀꯣ ꯑꯗꯨꯝ ꯆꯥꯏꯌꯦ ꯑꯗꯨꯒꯤ
ꯕ ꯍꯩꯇꯕꯅ ꯐꯩꯗ
ꯑꯩꯒꯤ ꯃꯔꯨꯞꯁꯤꯡꯒ ꯆꯠꯂꯁꯨꯀꯣ ꯃꯣꯏꯅ ꯀꯩꯅꯣ ꯇꯧꯕꯗꯣ ꯃꯣꯏꯅ ꯁꯦꯝꯕꯗꯣ ꯑꯩꯒꯤꯗꯤ ꯃꯣꯔꯣꯛ ꯌꯥꯝ ꯁꯥꯏꯑꯦꯕ ꯑꯗꯨꯒꯤ ꯑꯗꯨꯝ ꯀꯧꯔꯁꯨꯀꯣ ꯑꯗꯨꯝ ꯆꯥꯗ꯭ꯔꯕꯅꯦ ꯑꯩꯗꯤ ꯑꯩꯅ ꯆꯥꯅꯤꯡꯉꯦ ꯍꯥꯏꯔꯗꯤ ꯏꯊꯟꯇ ꯌꯨꯝꯗ ꯁꯦꯝꯂꯒꯀꯣ ꯁꯥꯗꯕꯤ ꯗꯨꯝ ꯆꯥꯢ
ꯄꯦꯜꯂꯤꯍꯦ ꯑꯁꯦꯡꯕ
ꯃꯤꯃꯤꯒꯨꯝꯕꯁꯨ ꯆꯥꯕ꯭ꯔꯥ ꯅꯣꯏ
ꯑꯩꯗꯤ ꯀꯌꯥ ꯄꯥꯝꯗꯦ ꯑꯗꯨꯗꯤ
ꯎꯝ ꯃꯤꯃꯤꯒꯨꯝꯕꯁꯨ ꯌꯥꯝ ꯐꯠꯇꯕꯅꯦ ꯑꯈꯣꯏꯗꯤ ꯆꯥꯗꯕꯅꯦꯕ ꯃꯤꯃꯤꯗꯣ
ꯑꯁ ꯑꯩꯒꯤ ꯑꯉꯥꯡꯁꯤꯅ
ꯑꯁ ꯑꯗꯨ ꯌꯥꯝ ꯐꯠꯇꯕꯅꯦꯀꯣ ꯑꯗꯨ ꯃꯤꯗꯣ ꯃꯤꯃꯤ
ꯃꯤꯃꯤ ꯆꯥꯗꯤ ꯃꯈꯣꯡꯗꯣ ꯍꯥꯒꯠꯆꯕ ꯍꯦꯛ ꯍꯧꯋꯦ
ꯑꯣ ꯆꯥꯟꯅꯗꯕꯒꯤ ꯑꯣꯏꯔꯝꯅꯤꯀꯣ
ꯃꯤꯃꯤ ꯒꯨꯝꯕ ꯍꯧꯖꯤꯛ ꯑꯈꯣꯏ ꯌꯨꯝꯗ ꯀꯩꯔ ꯊꯨꯝꯁꯨ ꯅꯠꯇꯕ ꯑꯃ ꯑꯊꯨꯝꯕ ꯑꯖꯤꯅ ꯃꯣꯇꯣꯔ ꯍꯥꯏꯔꯒ ꯆꯥꯕꯗꯣ ꯑꯈꯣꯏꯅ ꯃꯣꯔꯦꯒꯤ ꯊꯨꯝ ꯍꯥꯏꯔꯒ ꯆꯥꯕꯗꯣ ꯑꯗꯨꯁꯨ ꯌꯨꯝꯗ ꯆꯥꯗꯕꯅꯁꯨ ꯐꯕꯅꯦꯕ
ꯑꯁ ꯑꯈꯣꯏꯗꯤ ꯅꯤꯇꯤ ꯍꯥꯞꯄꯦ ꯑꯦꯟꯁꯥꯡꯗꯁꯨ ꯑꯃꯦꯠꯄꯗꯁꯨ ꯍꯥꯞꯄꯦ
ꯑꯈꯣꯏ ꯇꯧꯕꯅꯦꯕ ꯑꯗꯣ ꯑꯩ ꯌꯨꯝꯗ ꯂꯥꯛꯑꯗꯤꯀꯣ ꯑꯩ ꯆꯥꯗꯕꯅꯤꯅ ꯑꯩꯈꯣꯏꯃꯈꯣꯏꯁꯨ ꯑꯗꯨꯝ ꯊꯝꯗ꯭ꯔꯕꯅꯦꯕ ꯑꯩꯗꯤ ꯑꯗꯨ ꯍꯥꯞꯄꯗꯤ ꯑꯗꯨꯝ ꯆꯥꯗ꯭ꯔꯦꯕ ꯍꯥꯏꯗꯤ ꯎꯝ ꯑꯈꯣꯏ ꯅꯣꯡ ꯐꯥꯗꯣꯛ ꯑ ꯑꯆꯥꯄꯣꯠ ꯒꯨꯝꯕ ꯆꯥꯕ ꯃꯇꯝꯁꯨ ꯍꯧꯖꯤꯛꯇꯤ ꯑꯆꯥꯄꯣꯠ ꯂꯣꯏꯅꯃꯛꯁꯦ ꯍꯥꯞꯄꯅꯤꯅꯀꯣ ꯑꯗꯨꯒꯨꯝꯕꯁꯨ ꯌꯥꯎꯒꯜꯂꯦꯗꯅ ꯑꯗꯨꯒꯤ ꯌꯨꯝꯗ ꯑꯩꯥꯈꯣꯏꯅ ꯊꯣꯏꯅ ꯍꯥꯞꯄꯗꯨꯗꯤꯀꯣ ꯑꯩꯗꯤ ꯄꯥꯝꯗ꯭ꯔꯦꯕ ꯑꯗꯨꯗꯨꯒꯤ ꯑꯩꯗꯣ ꯍꯥꯔ ꯑꯣꯏꯔꯗꯤ ꯆꯥꯗꯕꯅꯤ
ꯎꯝ ꯑꯁ ꯅꯨꯡꯉꯥꯏꯔꯦꯅꯦ ꯅꯪꯗꯤ ꯆꯥꯒꯅꯨ ꯑꯗꯨ ꯇꯧꯒꯅꯨ ꯍꯥꯏꯕ ꯌꯥꯝ ꯏꯪꯕ ꯃꯥꯜꯂꯦ ꯑꯩꯗꯤ ꯢꯟꯕꯒ ꯉꯝꯖꯗꯦ
ꯑꯩ ꯏꯅꯥꯎꯅꯨꯄꯤ ꯗꯨꯁꯨ ꯍꯥꯏꯕꯅꯦꯕ ꯑꯈꯣꯏ ꯏꯅꯥꯎꯅꯨꯄꯤ ꯊꯣꯛꯄ ꯈꯣꯏꯗꯁꯨ ꯀꯣ ꯅꯣꯏꯁꯦ ꯃꯥ ꯌꯥꯗ꯭ꯔꯦ ꯌꯥꯗ꯭ꯔꯦ ꯍꯥꯏꯌꯦ ꯅꯣꯏ ꯆꯤꯟꯗꯤ ꯄꯪꯆꯥꯥꯗ ꯆꯥꯏ ꯀꯩꯝꯇ ꯉꯥꯡꯔꯛꯀꯅꯨꯀꯣ ꯑꯩꯅ ꯑꯗꯨꯝ ꯆꯩꯕꯅꯦ ꯃꯣꯏꯗ
ꯎꯝ
ꯅꯣꯏꯅ ꯅꯃꯥꯏꯗꯣ ꯐꯖꯅꯤꯡꯉꯗꯤ ꯅꯣꯏꯅ ꯆꯥꯕ ꯆꯤꯟꯖꯥꯛꯁꯨ ꯈꯔ ꯀꯩꯅꯣ ꯇꯧꯋꯣ ꯅꯣꯏꯗꯤ ꯃꯤ ꯑꯇꯣꯞꯄꯒꯨꯝꯅ ꯑꯇꯥꯡ ꯑꯇꯥꯡꯕ ꯅꯣꯏ ꯃꯥꯏꯗ ꯇꯩꯅꯤꯡꯉꯥꯏꯁꯨ ꯂꯩꯕꯁꯨ ꯉꯝꯗꯦ ꯑꯗꯨ ꯂꯩꯕ ꯉꯝꯗ꯭ꯔꯗꯤ ꯅꯣꯏꯒꯤ ꯆꯤꯟꯖꯥꯛꯇꯣ ꯈꯔ ꯌꯦꯡꯉꯒ ꯆꯥꯋꯣ ꯑꯩꯅ ꯑꯗꯨꯝ ꯆꯩꯕꯅꯦ ꯃꯣꯏꯗ
ꯎꯝ ꯎꯝ ꯑꯁꯦꯡꯕꯀꯣ
ꯃꯣꯏꯗꯨꯀꯣ ꯑꯌꯥ ꯃꯤꯃꯤꯒ ꯆꯥꯕꯗꯣ ꯂꯣꯏꯈ꯭ꯔꯕꯅꯦ ꯃꯣꯏꯒꯤ ꯁꯤꯡꯖꯨꯗꯤꯀꯣ ꯆꯥꯔꯒꯀꯣ ꯍꯨꯃꯥꯡ ꯊꯣꯛꯄꯗꯣ
ꯎꯝ
ꯄꯤꯒ ꯊꯣꯛꯂꯒ ꯃꯣꯏꯗꯨ ꯑꯗꯨ ꯆꯥꯔꯗꯤ ꯍꯥꯎꯋꯦ ꯍꯥꯏꯌꯦ ꯑꯩꯅ ꯑ ꯅꯣꯏꯗꯨ ꯃꯅ ꯆꯥꯔꯦ ꯆꯥ ꯑ ꯂꯩꯔꯗꯤ ꯌꯥꯔꯔꯣꯏ ꯍꯥꯏꯈꯤꯕꯅꯤ
ꯑꯁꯦꯡꯕ
ꯍꯧꯖꯤꯛ ꯃꯇꯝꯗꯤꯀꯣ ꯆꯥꯕ ꯊꯛꯄꯁꯦ ꯑꯩꯈꯣꯏ ꯌꯥꯝ ꯆꯦꯛꯁꯤꯟꯒꯗꯧꯕꯅꯦ
ꯎꯝ
ꯎ
ꯍꯥꯏ ꯇ ꯍꯒ
ꯎꯝ ꯉꯝꯗꯕꯗꯣ ꯆꯥꯒꯅꯨ ꯍꯥꯏꯔꯗꯤ ꯍꯦꯟꯅ ꯆꯥꯅꯤꯡꯕ ꯇꯧꯅꯨ ꯍꯥꯏꯔꯗꯤ ꯍꯦꯟꯅ ꯇꯧꯅꯤꯡꯕꯗꯨ ꯀ ꯃꯤ ꯀꯦ ꯑꯩꯁꯨ ꯀꯩꯅꯣ ꯇꯧꯔꯝꯕꯅꯦꯕ ꯍꯥꯟꯅꯀꯣ
ꯎꯝ
ꯅꯣꯏꯗꯤ ꯑꯣꯛꯁꯥ ꯆꯥꯕ꯭ꯔꯥ
ꯍꯣꯏ
ꯑꯣ ꯑꯗꯣ ꯑꯣꯛꯁꯥꯁꯦ ꯑꯩꯁꯨ ꯌꯥꯝ ꯄꯥꯝꯃꯝꯕꯅꯦꯕ ꯐꯖꯅ ꯑꯗꯨꯝ ꯆꯥꯔꯒ ꯂꯩꯔꯝꯝꯕꯅꯦꯕ ꯑꯗꯣ ꯗꯣꯛꯇꯔꯅ ꯑꯃꯨꯛꯀ ꯆꯥꯔꯅꯨ ꯍꯥꯏꯕ ꯑꯁ ꯑꯗꯨꯗꯨꯗꯤꯀꯣ ꯑꯩꯅ ꯅꯨꯡꯉꯥꯏꯇꯕꯗꯣ ꯊꯥ ꯑꯅꯤꯒꯨꯝꯕꯗꯤꯀꯣ ꯌꯥꯝ ꯋꯥꯏꯑꯦꯕ ꯑꯗꯨꯝ ꯑꯩꯅ ꯈꯔ ꯅꯥꯕ ꯃꯇꯝꯗ ꯌꯦꯡꯕꯀꯣ ꯑꯗꯨꯝ ꯃꯇꯝꯗ ꯆꯥꯅꯨ ꯍꯥꯏꯕꯀꯣ ꯑ ꯑꯩꯁꯦꯗꯤ ꯌꯥꯝ ꯅꯨꯡꯉꯥꯏꯇ꯭ꯔꯦꯕꯀꯣ ꯑꯗꯨ ꯑꯣꯏꯔꯁꯤ ꯑꯗꯣ ꯑꯗꯨꯝ ꯈꯥꯡ ꯈꯥꯡꯉꯒ ꯂꯩꯈ꯭ꯔꯕꯅꯦꯕ
ꯎꯝ
ꯑꯗꯣ ꯍꯧꯖꯤꯛꯀꯥꯟꯗꯤꯀꯣ ꯑꯩ ꯆꯥꯔꯦꯗꯅ ꯏꯁꯥꯗꯣ ꯑꯣ
ꯑꯣ
ꯌꯥꯝ ꯅꯨꯡꯉꯥꯏꯇ꯭ꯔꯦꯕ ꯆꯥꯕꯗꯣ ꯑꯃꯨꯛꯀ ꯌꯥꯗ꯭ꯔꯦ ꯑꯗꯨꯒꯕ ꯍꯧꯖꯤꯛ ꯀꯥꯟꯗꯤ
ꯀꯣꯛ ꯉꯥꯎꯕꯒꯨꯝꯅ ꯑꯃ ꯎꯝ ꯑꯩꯒꯤ ꯂꯩꯕ ꯅꯨꯡꯉꯥꯏꯇꯕꯗꯣꯀꯣ ꯑꯗꯨ ꯆꯥꯕꯤꯔꯒꯦ
ꯎꯝ
ꯑꯗꯨ ꯇꯧꯈ꯭ꯔꯦ ꯑꯩ ꯍꯥꯟꯅꯗꯤꯀꯣ
ꯑꯗꯣ ꯎ ꯆꯥꯕꯤꯗ꯭ꯔꯗꯤ ꯑꯇꯣꯞꯄ ꯁꯥ ꯉꯥꯅ ꯄꯦꯟꯗꯕꯗꯨꯀꯣ ꯇꯧꯔꯝꯕꯅꯦꯕ
ꯑꯣ
ꯑꯗꯨꯗꯒꯤ ꯑꯩꯒꯤ ꯍꯥꯟꯅꯒꯤ ꯑꯩꯒꯤ ꯃꯔꯨꯞꯁꯤꯡꯅꯀꯣ ꯑꯩ ꯑꯃꯨꯛ ꯆꯥꯗ꯭ꯔꯦ ꯍꯥꯏꯔꯗꯤ ꯃꯣꯏꯗꯤꯀꯣ ꯑꯩ ꯐꯥꯒꯤ ꯇꯧꯕꯅꯤ ꯍꯥꯏꯅ ꯑꯗꯨꯝ ꯈꯟꯕꯅꯦ
ꯑꯣ ꯑꯁ ꯅꯪꯗꯤ ꯌꯥꯝ ꯈꯥꯡꯕ ꯌꯥꯝ ꯀꯜꯂꯦ
ꯑꯗꯣ ꯆꯥꯅꯣ ꯍꯥꯏꯔꯕꯅꯤꯅꯀꯣ ꯑꯁ ꯑꯃꯨꯛꯀ ꯅꯥꯔꯗꯤ ꯍꯦꯟꯅ ꯄꯩꯁꯥ ꯇꯤꯡꯕꯗꯣ ꯑꯃꯨꯛꯀ ꯄꯥꯝꯃꯨꯔꯛꯄ
ꯎ ꯏꯁꯤꯡꯕ ꯑꯗꯨꯒ ꯀꯩꯅꯣ ꯏ ꯍꯛꯆꯥꯡꯁꯨ ꯐꯕꯀꯣ
ꯍꯣꯏ ꯑꯁ ꯂꯥꯏꯌꯦꯡꯕꯗꯅꯦ ꯃꯤꯅ ꯈ꯭ꯋꯥꯏꯗꯒꯤ ꯄꯩꯁꯥ ꯆꯠꯂꯤꯕꯁꯦ ꯍꯧꯖꯤꯛꯀꯥꯟ
ꯑꯁꯤꯦꯡꯕ ꯍꯛꯆꯥꯡ ꯐꯕꯅ ꯈ꯭ꯋꯥꯏꯗꯒꯤꯩ ꯐꯩꯔ
ꯎꯝ ꯄꯩꯁꯥ ꯀꯌꯥꯃꯨꯛ ꯄꯥꯜꯂꯒ ꯊꯝꯂꯁꯨꯀꯣ ꯍꯛꯆꯥꯡꯁꯦ ꯁꯣꯛꯈ꯭ꯔꯕ ꯍꯛꯆꯥꯡꯁꯦ ꯅꯨꯡꯉꯥꯏꯇ꯭ꯔꯕ ꯑꯗꯨꯝ ꯄꯩꯁꯥꯗꯤ ꯃꯐꯝ ꯈꯪꯗꯅꯀꯣ ꯑꯗꯨꯝ ꯆꯠꯈ꯭ꯔꯦ
ꯎ
ꯍꯧꯖꯤꯛꯀꯥꯟ ꯃꯇꯝꯁꯦ ꯑꯩꯈꯣꯏ ꯆꯤꯟꯖꯥꯛ ꯁꯤꯅꯁꯨ ꯑꯣꯏꯔꯝꯒꯅꯤꯀꯣ ꯍꯛꯆꯥꯡ ꯌꯥꯝ ꯁꯣꯛꯂꯤꯕꯗꯣ
ꯁꯣꯛꯌꯦ ꯉꯟꯅ ꯁꯤꯒꯗꯕ ꯉꯥꯛꯇ ꯉꯥꯏꯔꯦꯍꯦ ꯀꯅꯤ ꯍ ꯃꯒꯃꯅꯗ꯭ꯔꯦ
ꯎꯝ ꯑꯗꯨꯅꯦ ꯑꯩꯈꯣꯏ ꯑꯉꯥꯡ ꯃꯆꯥ ꯃꯆꯥꯁꯨ ꯑꯁ ꯈ꯭ꯋꯥꯡ ꯅꯥꯌꯦ ꯀꯩꯅꯣ ꯅꯥꯏꯌꯦ ꯌꯥꯝ ꯇꯧꯈ꯭ꯔꯦꯗ
ꯎꯝ
ꯅꯥꯢꯌꯦ ꯅꯥꯢꯌꯦ